ꯇꯥꯔꯤꯕ꯭ꯔꯣ
ꯎꯝ ꯇꯨꯝꯔꯤꯕ꯭ꯔꯣ ꯍꯧꯖꯤꯛꯐꯥꯎ
ꯇꯨꯡ ꯇꯨꯡꯐꯝꯗ ꯂꯩ ꯉꯔꯥꯡꯗꯣ ꯌꯥꯝ ꯇꯨꯝꯃꯤꯟꯕꯒꯤꯀꯣ ꯅꯪꯒꯤ ꯇꯦꯛꯁꯦ ꯎꯋꯦꯕ ꯑꯩꯅ ꯔꯤꯄ꯭ꯂꯥꯏ ꯄꯤꯗꯕꯒꯤꯅꯤ
ꯍꯥꯏꯌꯦ
ꯌꯥꯝ ꯇꯨꯝꯅꯤꯡꯕꯒꯤꯀꯣ
ꯑꯩꯁꯨ ꯆꯤꯡ ꯆꯠꯂꯒ ꯍꯧꯖꯤꯛ ꯃꯛ ꯍꯟꯂꯛꯄꯅꯤꯗ
ꯑꯣ ꯋꯥꯕ꯭ꯔ
ꯍꯣꯏꯅ ꯋꯥꯕ꯭ꯔꯥꯅꯦ ꯇꯤꯡꯒꯤ ꯅꯨꯄꯤꯅ ꯇꯤꯡ ꯇꯜꯂꯒ ꯋꯥꯔꯗꯤ ꯈꯪꯗꯦꯗ
ꯑꯦ ꯑꯦ ꯍꯧꯖꯤꯛꯇꯤ ꯀꯩꯗꯧꯔꯤꯅꯣ
ꯐꯥꯝꯂꯒ ꯋꯥꯔꯤ ꯁꯥꯏ
ꯀꯅꯥꯕꯨ
ꯅꯪꯕꯨ
ꯅꯣꯏ ꯃꯔꯨꯞꯁꯦ
ꯌꯦꯟꯁꯥꯡ ꯍꯥꯎꯕꯒꯤ ꯌꯥꯝ ꯍꯔꯥꯎꯕ ꯃꯥꯂꯦꯀꯣ ꯃꯤꯗꯤ
ꯑꯁ ꯑꯗꯨꯒꯤ ꯅꯠꯇꯦ ꯅꯪꯅ ꯍꯥꯏꯕꯗꯣ ꯑꯗꯨꯕꯨ ꯍꯦꯟꯗꯣꯛꯅꯤꯡꯕꯅꯤꯅ
ꯏꯃꯥꯅꯕꯤ ꯂꯩꯌꯦ
ꯑꯝ ꯅꯈꯣꯏ ꯑꯅꯤꯁꯦ ꯌꯥꯝ ꯄꯨꯟꯕ ꯃꯥꯜꯂꯦꯗ ꯑꯩꯁꯨ ꯂꯥꯛꯅꯤꯡꯉꯦꯗ
ꯍꯣꯏꯅꯤ ꯂꯩꯅꯤꯟꯅꯔꯒ ꯄꯨꯨꯟꯗ꯭ꯔꯗꯤ
ꯎꯝ ꯎꯝ ꯑꯩꯁꯨ ꯌꯥꯝ ꯂꯥꯛꯅꯤꯡꯉꯤꯗ ꯅꯈꯣꯏꯗ
ꯆꯥꯛ ꯆꯔꯣꯏꯔ ꯑꯃꯨꯛ ꯆꯥꯒ꯭ꯔꯗ ꯅꯪ
ꯑꯗꯨ
ꯆꯥꯛꯆꯥꯒꯦꯔ
ꯍꯧꯖꯤꯛ ꯂꯣ
ꯊꯦꯡꯅꯦ ꯅ ꯅꯣꯏ ꯆꯥꯛ ꯆꯥꯕꯗꯣ ꯑꯗꯨꯒꯤꯅꯦ ꯅꯨꯡꯗꯥꯡꯒꯤ ꯆꯥꯛ ꯑꯃꯨꯛ ꯆꯥꯒꯦꯔꯥꯥ ꯍꯪꯕꯅꯤꯗ
ꯍꯣꯏ ꯆꯥꯒꯅꯤ ꯍꯣꯏ ꯄꯨꯡ ꯇꯔꯥ ꯃꯈꯥꯏ ꯑꯗꯨꯒꯨꯝꯕꯗ
ꯎꯝ
ꯄꯨꯡ ꯇꯔꯥ ꯑꯦꯂꯚꯦꯟ ꯁ꯭ꯋꯥꯏꯗ ꯆꯥꯒꯅꯤ
ꯎ ꯆꯥꯎꯣ ꯆꯣ ꯃꯨꯛ ꯆꯠ ꯆꯥꯕ꯭ꯔꯥ ꯉꯁꯦ ꯆꯥꯛꯂꯥ ꯃꯤꯗꯣ ꯇꯔꯥ ꯍꯨꯝꯕ ꯍꯥꯏꯕ ꯃꯥꯜꯂ ꯅꯪꯁꯨ
ꯀꯔꯤ ꯍꯥꯏꯕ꯭ꯔꯥ
ꯆꯥꯛ ꯂꯥꯝꯃꯦ ꯆꯥꯛ ꯂꯥꯝꯃꯦ ꯆꯥꯛ ꯂꯥꯝꯃꯦ ꯌꯥꯝ ꯍꯥꯏꯌꯦ ꯌꯥꯅꯪ
ꯉꯔꯥꯡ ꯉꯔꯥꯡ
ꯎꯝ ꯉꯔꯥꯡ ꯍꯥꯏꯈ꯭ꯔꯁꯦ ꯍꯣꯏ
ꯀꯨꯝ ꯑꯗꯨꯝ ꯒ꯭ꯌꯥꯟ ꯇꯥꯔꯗꯤ ꯌꯥꯔꯦꯀꯣ ꯉꯔꯥꯡ ꯎꯝ ꯍꯪꯆꯤꯛ
ꯍꯪꯆꯦꯒꯤꯐꯥꯎ ꯆꯥꯈ꯭ꯔꯦ ꯍꯥꯏꯕ꯭ꯔꯣ ꯅꯪ
ꯑꯩꯁꯨ ꯍꯥꯏꯕ ꯍꯇꯦꯗ ꯀ ꯇꯣꯝꯅꯦ ꯅꯉꯣꯟꯗ
ꯑ
ꯅꯦꯠꯋꯥꯛ ꯉꯝꯖꯅꯤꯡꯉꯩ
ꯀꯥꯏꯗ ꯏꯗꯤ ꯇꯥꯗꯕ꯭ꯔꯣ
ꯑ ꯅ ꯏꯁ ꯐꯅ ꯎꯕꯜꯗꯤ ꯌꯥꯔꯥ
ꯄꯨꯂꯞ ꯌꯥꯝ ꯆꯥꯔꯒ ꯅꯪ ꯄꯠ ꯅꯥꯎꯕ ꯂꯥꯎꯈ꯭ꯔ ꯍꯣꯏ
ꯀꯅꯤꯕꯨ꯭ꯔꯣ
ꯇꯥꯏꯌꯦ ꯇꯥꯏꯌꯦ
ꯐꯍꯟꯕ ꯅꯝꯔꯛꯇ꯭ꯔꯗꯤ ꯌꯥꯔꯔꯣꯏ ꯑꯩꯉꯁꯦ
ꯂꯥꯎꯔꯣ ꯂꯥꯎꯔꯣ ꯆꯥꯕꯗ ꯃꯥꯡꯍꯟꯕ ꯁꯔꯨꯛꯕꯨꯨꯗꯤ
ꯎꯝ ꯐꯣꯟ ꯑꯕ ꯂꯧꯧꯔꯤꯗꯤꯀꯣ
ꯎꯝ ꯌꯥ ꯀꯔ ꯑꯃꯝꯕ ꯐꯣꯟ ꯂꯒꯦ ꯈꯅꯤꯡꯕ꯭ꯔꯣ
ꯀ ꯄꯥꯏꯃꯤ ꯌꯥꯅꯔꯅꯤ
ꯑꯥꯏ ꯐꯣꯟ ꯂꯥꯎꯒꯦꯔꯥ ꯅꯪꯁꯨ
ꯎꯝ ꯂ ꯑꯩꯅ ꯑꯥꯏ ꯐꯣꯟ ꯄꯥꯏꯅ ꯑꯩꯅ ꯇꯔꯤꯕ
ꯄꯥꯏꯁꯦꯔꯥꯅ ꯈꯟꯕ
ꯐꯤꯐꯇꯤꯟ ꯁꯤꯛꯁꯇꯤꯟ
ꯐꯤꯐꯇꯤꯟ ꯅꯠꯇ꯭ꯔꯗꯤ ꯑ ꯐꯤꯐꯇꯤꯟ
ꯄꯥꯏꯌꯣ ꯄꯥꯏꯌꯣ ꯑꯥꯏꯐꯣꯟ ꯄꯥꯏꯔꯗꯤ ꯁꯤꯒꯨꯝꯕ ꯇꯧꯕ ꯐꯪꯉꯔꯣꯏꯗꯥ ꯑꯃꯨꯛ
ꯍꯣꯏ ꯈꯅꯤ
ꯄꯩꯁꯥ ꯂꯩꯕꯅꯤꯅ ꯅꯣꯏꯗꯤ
ꯍꯥꯏꯅꯤꯡꯒꯤꯅꯣ ꯑꯦꯗ
ꯅꯣꯏꯗꯤ ꯊꯕꯥꯛ ꯁꯨꯑꯦꯅ
ꯂꯩꯔ ꯁ ꯁꯁꯨ ꯇꯧꯒꯗꯧꯋꯦ ꯀꯦꯁ
ꯍꯣꯏꯁꯨ ꯑꯈꯣꯏꯗꯤ ꯎꯝ ꯁ ꯑꯁ ꯅꯣꯏ ꯁꯦꯚꯤꯡ ꯇꯧꯕꯗꯤ ꯌꯥꯝ ꯍꯩꯔꯝꯅꯤꯗ ꯃꯔꯨꯞꯀꯨꯝꯕ ꯁꯥꯟꯅꯔꯒ ꯃꯄꯥꯟꯗ ꯂꯩꯕ ꯃꯤꯁꯤꯡꯅꯤ ꯑꯗꯨꯃꯥꯏꯅ ꯇꯧꯋꯦ ꯂꯣꯏꯅ ꯅꯪꯁꯨ ꯇꯧꯔꯝꯅꯤ
ꯍꯣꯏ ꯑꯗꯨꯕꯨꯗꯤ ꯇꯧ ꯃꯁꯤ ꯑꯩꯈꯣꯏꯒꯤꯁꯦ
ꯁꯦꯚꯤꯡꯗꯤ ꯌꯥꯝ ꯇꯧꯔꯝꯝꯕꯅꯤ
ꯇꯨꯝꯅꯤꯡꯕ꯭ꯔꯣ ꯑꯃꯨꯛ
ꯀꯗꯥꯏꯗꯒꯤ ꯍꯧꯖꯤꯛ
ꯀꯔꯤ ꯑ ꯉꯥꯏꯌꯣ ꯑꯩꯈꯣꯏ ꯃꯤ ꯋꯥꯔꯤ ꯁꯥꯕꯗꯣ ꯑꯃ ꯑꯅꯤ ꯑꯅꯤ ꯈꯛꯇꯅꯦꯀꯣ ꯅꯪꯁꯦ ꯅꯦꯠꯋ꯭ꯔꯛꯅꯔ ꯅꯪꯒꯤ ꯐꯣꯟꯅꯔ ꯒ꯭ꯌꯥꯟ ꯇꯥꯗꯦꯗ ꯑꯩꯒꯤꯗꯤ ꯐꯖꯅ ꯇꯥꯕ꯭ꯔꯣ
ꯐꯝꯃꯨꯡꯗ
ꯎꯝ
ꯍꯜꯂꯣ
ꯎꯝ ꯇꯥꯏꯍꯦ ꯇꯥꯏꯌꯦ ꯐꯥꯖꯅ ꯇꯥꯏ ꯇꯥꯏꯌꯦ
ꯍꯂꯥꯎ
ꯇꯥꯌꯦꯕ ꯇꯕ꯭ꯔꯣ
ꯍꯂꯣ
ꯇꯥꯏꯌꯦ
ꯊꯥꯂꯤꯕ꯭ꯔꯣ
ꯃꯈꯣꯟ ꯇꯥꯗꯦꯅꯤ ꯍꯥꯏꯗꯤ
ꯍꯒꯤ ꯇꯥꯌꯦꯗ ꯅꯦꯠꯋꯥꯔꯛ ꯅꯨꯡꯉꯥꯏꯗꯕꯒꯤꯔꯥ ꯈꯪꯗꯦ ꯇꯥꯕ꯭ꯔꯣ ꯇꯕ꯭ꯔꯣ ꯍꯦꯜꯂꯣ ꯀꯔꯤꯒꯤꯔꯥ ꯈꯪꯗꯦꯅꯦ ꯅꯪ ꯇꯨꯝꯅꯤꯡ ꯃꯥꯟꯕꯤꯒꯤ ꯑꯣꯏꯔꯝꯅꯦ ꯑꯁꯤ ꯂꯣꯏꯔꯒ ꯇꯨꯝꯃꫭ ꯉꯁꯤꯁꯦ ꯑꯅꯤꯔꯛꯅꯤꯅꯦ ꯑꯗꯨꯃꯥꯏꯅ ꯇꯧꯕꯗꯣ ꯀꯨꯔꯤꯒꯦꯔꯥ ꯈꯪꯗꯦ ꯃꯣꯏꯒꯤꯁꯦ ꯑꯩꯒꯤ ꯗꯗꯥ ꯑꯃꯔꯁꯨ ꯑꯗꯨꯃꯥꯏꯅ ꯇꯧꯋꯦ ꯀꯔꯤ ꯇꯧꯅꯤ ꯍꯧꯖꯤꯛꯗꯤ ꯋꯥꯏꯍꯦ ꯋꯥꯔꯤ ꯁꯥꯕ ꯅꯨꯡꯉꯥꯏꯇ ꯉꯁꯤ ꯉꯍꯥꯛ ꯂꯩꯥꯏꯔꯒ ꯑꯃꯨꯛ ꯇꯧꯔꯛꯀꯦ